ꯇꯥꯕ꯭ꯔꯣ ꯇꯥꯕ꯭ꯔꯣ
ꯑꯥꯎ ꯇꯥꯏꯌꯦ
ꯑꯧ ꯅꯨꯡꯉꯥꯏꯔꯤꯕ꯭ꯔꯣ ꯅꯪꯕꯣ
ꯑꯧ ꯅꯨꯡꯉꯥꯏꯔꯤꯌꯦ ꯅꯣꯏꯗꯤ
ꯌꯥꯝ ꯅꯨꯡꯉꯥꯏꯔꯤꯗ ꯅꯨꯡꯁꯤꯠ ꯀꯥꯁꯦ
ꯂꯩꯗꯅꯥ ꯅꯪꯗ
ꯂꯝꯄꯥꯛꯇꯨ
ꯑꯣ
ꯂꯄꯥꯛꯀꯤ ꯅꯨꯡꯁꯤꯠ ꯑꯏꯪꯕ ꯀꯣ
ꯎꯝ
ꯇꯝꯃꯦ
ꯑꯣ
ꯅꯪꯗꯤ ꯀꯩꯗꯧꯔꯤꯔꯣ ꯍꯧꯖꯤꯛꯄꯣ
ꯑꯩꯗꯤ ꯀꯣꯂꯦꯖ ꯀꯥꯔꯤ
ꯀꯔꯤ ꯀꯨꯂꯦꯖꯇ ꯀꯥꯕ꯭ꯔꯣ
ꯗꯤ ꯑꯦꯝꯗ
ꯑꯝ
ꯂꯣꯏꯗꯧꯔꯦ ꯅꯦꯛꯁ ꯏꯌꯥꯔ
ꯑꯗꯨꯗꯤ ꯁꯦꯀꯦꯟ ꯏꯌꯔ ꯑꯣꯏ ꯁꯦꯀꯦꯟ ꯏꯌꯔ ꯑꯣꯏꯔꯤꯅꯦ ꯑꯗꯨꯗꯤ ꯊꯥ ꯊꯥꯔꯗ ꯏꯌꯔ ꯑꯣꯏꯗꯣꯏ ꯂꯥꯏꯛ ꯅꯦꯛꯁ ꯏꯌꯔ ꯑꯣꯏꯔꯗꯤ
ꯎꯝ
ꯀꯔꯤꯗ ꯃꯦꯖꯣꯔ ꯂꯧꯒꯦ ꯈꯜꯂꯤꯕ꯭ꯔꯣ
ꯈꯪꯗ꯭ꯔꯦꯗ ꯂꯩꯔꯤꯛ ꯇꯝꯃꯦꯅ ꯁꯨꯝ ꯇꯝꯕꯅꯤ
ꯅꯠꯇꯦ ꯅꯪ ꯍꯧꯖꯤꯛꯄꯨꯗꯤ ꯃꯦꯖꯣꯔ ꯑꯃꯗꯤ ꯍꯥꯏꯔꯝꯕꯅꯤꯅ ꯍꯧꯖꯤꯛꯇꯤ ꯃꯦꯖꯣꯔ ꯂꯧꯕꯒꯤ ꯍꯥꯏꯅꯀꯣ
ꯈꯪꯗ꯭ꯔꯤꯗ ꯗꯨꯕꯨꯕꯥ
ꯇꯝꯕꯨ ꯇꯁꯤꯜꯂꯥ ꯂꯣꯏꯔꯦ ꯅꯠꯇ꯭ꯔꯣ
ꯃꯥꯅꯦ
ꯁꯔꯗꯤꯚꯤꯒꯦꯗ ꯐꯪꯉꯒ ꯂꯣꯏꯔꯦꯕꯣ
ꯃꯥꯅꯦ ꯆꯨꯝꯃꯦ ꯅꯪꯗꯤ ꯀꯔꯤ ꯇꯧꯔꯒ ꯂꯩꯕ꯭ꯔꯥ
ꯑꯩ ꯃꯥꯁꯇꯔ ꯇꯧꯔꯤꯌꯦ
ꯌꯥꯝ ꯐꯩ ꯃꯁꯇꯔ ꯂꯣꯏꯔꯒ ꯃꯥꯁꯇꯔ ꯂꯣꯏꯔꯒ ꯑꯃꯨꯛ ꯀꯔꯤ ꯇꯧꯗꯣꯏꯅꯣ
ꯃꯊꯪ ꯂꯣꯏꯔꯒ ꯑꯗꯨꯝ ꯌꯦꯡꯕ ꯍꯥꯏꯕꯗꯨꯅꯦ ꯅ
ꯎꯝ
ꯎꯝ
ꯃꯌꯥꯗꯒ ꯊꯕꯥꯛ ꯐꯪꯉꯗꯤ ꯑꯗꯨꯝ ꯍꯦꯛꯇ ꯇꯣꯛꯒꯔꯦ ꯑꯗꯨ ꯇꯝꯕ
ꯑꯝꯍꯍꯝ
ꯅꯪꯗꯤ ꯒꯔꯤ ꯑꯣꯏꯅꯤꯡꯕ꯭ꯔꯣ
ꯈꯪꯗꯦꯗ ꯑꯗꯨꯒꯨꯝꯕ ꯍꯥꯏ ꯍꯪꯗ꯭ꯔꯦꯅꯤ
ꯑꯝ ꯃꯇꯝ ꯂꯩ ꯑꯥ ꯃꯇꯝ ꯂꯩꯔꯤ ꯈꯟꯅꯕ ꯑꯗꯨꯝ ꯂꯣꯏꯌꯨ
ꯈꯟꯅꯤ ꯈꯜꯂꯤꯕ ꯑꯗꯨꯒ ꯌꯥꯃꯟꯕꯒꯤꯀꯣ ꯀꯩꯗꯧꯁꯤꯒꯦꯅ ꯈꯜꯂꯤꯕ ꯑꯃꯨꯛ
ꯎꯝ ꯑꯝ ꯈꯟꯗꯅ ꯂꯩꯔ ꯂꯣꯏꯔꯦ ꯀꯅꯣ ꯅꯠꯇ꯭ꯔꯣ
ꯃꯥꯅꯦ ꯍꯦꯍꯦꯍꯦ
ꯀꯩꯁꯨ ꯄꯥꯞ ꯂꯩꯗꯦꯕ ꯈꯟꯕꯗ ꯅꯠꯇ꯭ꯔꯣ
ꯎꯝ
ꯄꯩꯁꯥꯖꯨ ꯆꯪꯗꯦ ꯀꯩꯁꯨ ꯃꯥꯡꯕ ꯂꯩꯇꯦꯕ ꯈꯟꯕꯗ ꯑꯗꯨꯝ ꯃꯈꯜꯂꯩꯔ ꯀꯣꯛꯂ ꯉꯁꯤꯗꯤ ꯌꯨꯝ ꯂꯩꯕ꯭ꯔꯣ ꯀꯣꯂꯦꯖ ꯆꯠꯄ꯭ꯔꯣ
ꯌꯨꯝꯗ ꯂꯩꯔꯦ
ꯀ꯭ꯂꯥꯁꯀ ꯆꯠꯅꯤꯡꯗꯦ ꯍꯥꯏꯕꯗꯨꯔꯣ ꯋꯥꯔꯦ ꯍꯥꯏꯅ ꯋꯥꯔꯦ ꯍꯥꯏꯅ ꯑꯗꯨꯝ ꯄꯣꯊꯥꯒꯦ ꯍꯥꯏꯕꯔꯣ ꯉꯁꯤꯕꯣ
ꯑꯁ ꯉꯁꯤꯗꯤ ꯆꯠꯅꯤꯡꯗꯕꯩ ꯆꯠꯇ꯭ꯔꯤꯅꯤ ꯍꯌꯦꯡ ꯑꯣꯏꯅ ꯆꯠꯂꯒꯦ
ꯂꯥꯏꯔꯤꯛ ꯄꯥꯃꯟꯕꯗꯨꯗ ꯋꯥꯔꯦ ꯍꯥꯏꯕꯗꯣ ꯇꯥꯛꯄꯗ ꯇꯥꯕ ꯉꯝꯃꯦ
ꯎꯝ
ꯅꯥꯀꯣꯡ ꯏ ꯇꯥꯒꯦ ꯍꯥꯏꯕꯗꯣ ꯇꯥꯃꯟꯗꯅ
ꯑꯍꯥ
ꯍꯣꯏꯅꯦ ꯅꯣꯏ ꯅꯆꯤꯟ ꯏꯅꯥꯎ ꯀꯌꯥ ꯂꯩꯕꯣ ꯅ ꯅꯪꯗꯦ
ꯌꯥꯝꯃꯦꯗꯥꯏꯅꯦ
ꯐꯨꯠꯕꯣꯜ ꯄ꯭ꯂꯦꯌꯥꯔ ꯐꯨꯠꯕꯣꯜ ꯇꯤꯝ ꯑꯃ ꯄꯕꯦꯌ ꯊꯥꯕ꯭ꯔꯣ
ꯍꯥꯥ
ꯐꯨꯠꯕꯣꯜ ꯇꯤꯝ ꯑꯃ ꯁꯦꯝꯕ ꯌꯥꯕ꯭ꯔꯣꯕ
ꯐꯣꯏ ꯃꯦꯟ ꯁꯣꯀꯔ ꯐꯣꯏ ꯃꯦꯟ ꯁꯣꯀꯔꯒꯤꯗꯤ ꯐꯔꯦ
ꯍꯥ ꯍꯥ ꯍꯥ ꯍꯥ ꯇꯔꯥ ꯇꯔꯥꯅꯤꯊꯣꯏ ꯑꯣꯏꯔꯦꯅꯦ ꯑꯗꯨꯗꯤ ꯇꯤꯝꯒꯤꯁꯦ ꯁꯞꯁꯇꯤꯕꯨꯗꯤ ꯂꯩꯇꯦ ꯑꯃꯨꯛꯀ ꯍꯦꯟꯅ ꯄꯣꯛꯂ ꯂꯩꯇ꯭ꯔꯕꯣ
ꯂꯩꯇ꯭ꯔꯦ ꯀꯣꯛꯅꯤꯡꯉꯥꯏꯁꯨ ꯂꯩꯇ꯭ꯔꯦ
ꯄꯣꯛꯁꯤꯜꯂꯣ ꯀꯩꯅꯣ ꯑꯁ ꯌꯥꯝꯕꯨ ꯌꯥꯝꯗꯦ
ꯍꯥ ꯑꯩꯅ ꯌꯨꯝ ꯄꯥꯜꯂꯒ ꯄꯣꯛꯇ꯭ꯔꯗꯤ ꯂꯩ ꯄꯣꯛꯅꯤꯡꯉꯥꯏ ꯂꯩꯇ꯭ꯔꯦ
ꯃꯌꯨꯝ ꯄꯥꯜꯂꯦꯗ ꯂꯣꯏꯅ ꯑꯩ ꯈꯛꯇ ꯉꯥꯏꯔꯦ ꯄꯥꯟꯅꯕ
ꯅꯪꯗꯤ ꯑꯥ
ꯍꯥꯟꯅ ꯍꯥꯏꯔꯣ ꯅꯪꯅ ꯍꯥꯏꯒꯗꯕꯗꯣ
ꯍꯥꯏꯌꯣ ꯍꯥꯏꯌꯣ ꯍꯥꯟꯅ ꯍꯥꯏꯌꯨꯗ ꯀꯩꯁꯨ ꯀꯥꯏꯗꯦꯗ ꯀꯩꯟ ꯑꯩꯗꯤ ꯃꯔꯤ ꯁꯨꯨꯢꯌꯦ
ꯎꯝ ꯅꯪꯅ ꯐ꯭ꯥꯔꯁ ꯔ ꯂꯥꯁ ꯔ
ꯑꯩꯅ ꯂꯥꯁ ꯑꯣꯏꯕ
ꯑꯣ ꯑꯗꯨꯗꯤ ꯑꯇꯣꯝꯕꯅꯤꯅꯦ
ꯏꯆꯦꯅ ꯑꯍꯟ ꯑꯣꯏꯔꯦ ꯅꯨꯄꯥ ꯑꯍꯨꯝ ꯑꯣꯏꯔꯦ ꯑꯈꯣꯏꯅ ꯅꯨꯄꯤ ꯑꯃ
ꯑꯣ
ꯅꯨꯄꯤ ꯑꯃ ꯄꯥꯟꯈ꯭ꯔꯦ ꯏꯌꯥꯝꯕ ꯑꯍꯥꯟ ꯄꯥꯟꯈ꯭ꯔꯦ ꯏꯌꯥꯝꯕꯒꯤ ꯃꯊꯛꯇ ꯄꯥꯟꯗ꯭ꯔꯤ ꯑꯩꯒ
ꯑꯣ
ꯑ ꯊꯕꯛ ꯆꯠꯂꯤꯉꯩꯗ ꯅꯨꯄꯤ ꯅꯨꯄꯤꯒ ꯀꯣꯏꯕ ꯅꯪꯗꯕꯖꯥꯠꯅꯤ ꯈꯪꯗꯦ ꯄꯥꯁꯨ ꯄꯥꯝꯗ꯭ꯔꯦ
ꯎꯍꯝ ꯃꯇꯝ ꯂꯥꯛꯀꯅꯤꯗ ꯄꯥꯅꯤꯉꯥꯏꯁꯨ
ꯑꯦ ꯑꯍꯥꯟꯕ ꯑꯣꯏꯔꯕ ꯈꯪꯗꯦꯅꯦ ꯏꯁ ꯑꯩꯐꯥꯎ ꯑꯩꯐꯥꯎ ꯑꯦ ꯑꯩꯗꯤ ꯀꯨꯟꯊ꯭ꯔꯥ ꯌꯧꯔꯦ
ꯆꯍꯤ ꯀꯥꯌꯥ ꯁꯨꯔꯒꯦ
ꯀꯨꯟꯊ꯭ꯔꯥ ꯌꯧꯔꯦ ꯎꯝ ꯍꯦꯟꯕꯨ ꯍꯦꯜꯂꯦꯍꯦ
ꯍꯝ ꯍꯝ
ꯑꯍꯟ ꯑꯣꯏꯔꯕꯅꯤ ꯀꯩꯅꯣ
ꯃꯥꯅꯦ ꯍꯟ ꯑꯍꯟ ꯑꯣꯏꯔ ꯃꯥꯜꯂꯦ ꯋꯥꯔꯤ ꯁꯥꯟꯅꯕꯗ ꯈꯪꯒꯔꯦ
ꯁꯦꯁ
ꯑꯉꯥꯡꯅ ꯁꯥꯟꯅꯕꯀ ꯀꯩ ꯍꯥꯢꯕ
ꯑꯁꯦꯡꯕꯗ ꯑꯣꯏꯔꯗꯤ ꯑꯃꯨꯛꯀ ꯊꯥꯔꯇꯤ ꯃꯈꯥꯗ ꯑꯣꯏꯔꯝꯗꯅꯀꯣ ꯑꯃꯨꯛꯀ
ꯍꯥꯍꯥ
ꯅꯪꯗꯤ ꯌꯨꯝ ꯀꯝꯕ ꯃꯇꯝ ꯄꯥꯟꯒꯦ ꯈꯜꯂꯤꯕ꯭ꯔꯣ ꯅꯪꯗꯤ
ꯋꯥꯠꯂꯤꯗ ꯑꯩꯈꯣꯏꯗꯤ ꯑꯉꯥꯡ ꯑꯣꯏꯔꯤꯌꯦ꯫ ꯑꯗꯨꯒꯨꯝꯕ ꯋꯥꯈꯜ ꯈꯟꯗ꯭ꯔꯤꯌꯦ
ꯊꯦꯡꯅ ꯄꯥꯟꯒꯦ ꯍꯥꯏꯕ꯭ꯔꯣ
ꯍꯥꯥ꯫
ꯊꯦꯡꯅ ꯄꯥꯟꯒꯦ ꯍꯥꯏꯕ꯭ꯔꯣ ꯗꯣꯛꯇ꯭ꯔꯦꯠ ꯂꯣꯏꯔꯒ꯫ ꯄꯤ ꯑꯩꯩꯆ ꯗꯤꯒ ꯇꯧꯕ ꯂꯣꯏꯔꯒ ꯄꯥꯟꯒꯦ ꯍꯥꯏꯕ꯭ꯔꯣꯕ
ꯑ ꯑꯗꯨ ꯇꯧꯔꯁꯤꯔꯥ ꯈꯪꯗꯦ꯫
ꯑꯗꯨꯒꯤꯅꯦꯕ ꯐꯖꯅ ꯈꯜꯂꯤ ꯍꯥꯏꯕꯗꯣ꯫
ꯑꯪ
ꯈꯪꯅꯥ ꯆꯅꯥꯕꯨꯗꯤ ꯌꯥꯝ ꯊꯤ ꯐꯖꯅ ꯂꯩꯔꯝꯅꯤꯕꯣ
ꯑꯁ ꯂꯩꯗꯦꯗ ꯀꯗꯥꯏꯗꯩꯩ꯫ ꯅꯨꯄꯥꯒ ꯀꯣꯏꯕ ꯍꯩ ꯍꯩꯇ꯭ꯔꯤ꯫
ꯑꯩ ꯅꯨꯄꯥꯅ ꯀꯣꯏꯒꯗꯕꯅꯤ ꯀꯩꯅ ꯅꯨꯄꯥꯅ꯫ ꯔꯥꯎꯟ ꯆꯠꯂꯗꯤ ꯀꯣꯏꯔꯦ ꯀꯩꯅꯣ ꯅꯪꯕꯨ꯫
ꯍꯝ ꯍꯝ ꯍꯝ
ꯅꯪꯅ ꯀꯣꯏꯕꯩ ꯍꯥꯏꯗꯤ ꯑꯩ ꯅꯨꯄꯥ ꯌꯦꯡ
ꯅꯨꯄꯥꯒꯤ ꯅꯨꯄꯥꯅ ꯄꯥꯝꯕ ꯔꯥꯁꯤꯗꯣ꯫ ꯑꯩꯉꯣꯟꯗ ꯂꯩꯇꯕꯒꯤ ꯃꯥꯜꯂꯦ ꯑꯗꯨꯗꯣ ꯅꯨꯄꯥꯁꯨ ꯍꯥꯏꯔꯛꯇꯦꯕ ꯑꯗꯨꯒ ꯑꯩꯁꯨ ꯀꯣꯏꯒꯦꯅ ꯈꯟꯗꯦꯕ꯫
ꯍꯥꯏꯔꯛꯂꯝꯒꯅꯤ ꯑꯗꯨ ꯀꯨꯝꯕ ꯍꯥꯏꯕꯁꯤꯡꯅꯦ ꯌꯥꯝꯅ
ꯑꯁ ꯌꯥꯝ ꯍꯥꯢꯔꯛꯂꯝꯅꯤꯗ ꯑꯗꯨꯒꯨꯝꯕ ꯁꯊꯤꯅꯤꯅ ꯎꯄꯥꯏ ꯂꯩꯇꯗꯣ
ꯎꯝ ꯍꯥꯏꯔꯛꯇꯦ ꯍꯥꯏꯕꯁꯤꯡꯅꯅꯦ ꯌꯥꯝꯅ ꯍꯥꯏꯔꯛꯄꯁꯦ
ꯎꯝ
ꯑꯩ ꯕꯤꯠ ꯀꯩꯇꯦ ꯀ ꯍꯥꯏꯕꯁꯤ ꯃꯇꯊꯤꯅ ꯕꯤꯠ ꯃꯑꯣꯡꯗ ꯌꯥꯝ ꯂꯩꯔꯝꯃꯣꯕꯀ ꯑꯗꯨꯃꯥꯏꯟꯒ ꯇꯧ ꯇꯧꯔꯛꯑꯖꯠꯔꯣ ꯅꯪꯕꯨꯗꯤ ꯑꯣꯏꯔꯝꯃꯣꯏꯌꯦ꯫
ꯅꯠꯇꯦꯗ꯫
ꯆꯝꯖꯅ ꯍꯤꯡꯖꯒꯦ ꯍꯥꯏꯕꯗꯣ꯫
ꯆꯥꯃꯁ ꯍꯤꯡꯂꯒ ꯂꯥꯏꯕꯗꯣ꯫
ꯑ
ꯆꯝꯅ ꯆꯝꯅ ꯍꯤꯡꯂꯒ ꯆꯝꯐꯨꯠ ꯈꯛꯇ ꯆꯥꯒꯦ ꯍꯥꯏꯕꯔꯣꯕꯥ꯫
ꯃꯥꯅꯦ꯫ ꯑꯗꯨ ꯑꯣꯏꯗꯧ ꯃꯥꯜꯂꯦ ꯍꯧꯆꯤꯛꯀꯟꯁꯦ ꯄꯩꯁꯥ ꯇꯥꯥꯟꯕꯁꯨ ꯋꯥꯔꯦ꯫ ꯄꯩꯁꯥꯁꯨ ꯊꯣꯛꯇꯦ꯫ ꯆꯝꯐꯨꯠꯀ ꯆꯥꯕ ꯐꯪꯗꯅ ꯎꯝ꯫ ꯆꯥꯛꯀ ꯆꯥꯕ ꯆꯥꯅꯤꯡꯉꯥꯏ ꯂꯩꯔꯝꯃꯣꯏ꯫
ꯏꯁ ꯃꯥꯂꯦ ꯌꯥꯝꯅ
ꯁꯤꯡꯕꯅꯦ
ꯏꯟꯁꯥꯡꯕ ꯍꯥꯎꯗꯔ꯭ꯗꯤ ꯆꯥꯅꯤꯡꯗꯦ ꯀꯥꯏꯅ ꯇꯧꯔꯝꯒꯅꯤꯁꯦ ꯆꯝꯐꯨꯠ ꯈꯛꯗ ꯆꯥꯅꯤꯡꯕ꯫ ꯍꯥꯏꯔꯝꯃꯤꯁꯤ
ꯌꯣꯠꯄꯗꯤ ꯌꯥꯗꯕꯅꯤꯗ ꯆꯝꯐꯨꯒ ꯁꯥꯔꯗꯤ
ꯑꯁ ꯑꯩꯈꯣꯏꯅ ꯍꯥꯏꯅꯈ꯭ꯔꯦꯗ ꯆꯃꯨ ꯆꯥꯕꯗꯤ꯫
ꯑꯔꯦ ꯍꯥꯎꯗꯤ ꯍꯥꯎꯋꯦꯗꯨꯕꯨ꯫ ꯌꯣꯠꯇꯗꯣ ꯌꯥꯗꯕ ꯈ꯭ꯔꯥ ꯋꯥꯕꯒꯣ ꯌꯣꯠꯇꯗ
ꯑꯥ ꯆꯥꯃꯟꯗꯒꯤꯀꯣ ꯀꯔꯤꯁꯨ ꯇꯧꯗ꯭ꯔꯦꯕ꯫
ꯑꯁꯗꯤ ꯍꯛꯆꯥꯡ ꯌꯥꯝ ꯐꯔꯝꯒꯨꯅꯤꯍꯦ ꯂꯥꯏꯅꯥ ꯇꯤꯡꯅ ꯀꯥꯁꯦ ꯂꯩꯔꯝꯃꯣꯏꯕ꯫
ꯑꯃꯠꯇ ꯂꯩꯔꯦ ꯀꯣꯛ ꯐꯥꯎ ꯆꯤꯛꯇꯦ꯫
ꯑꯩꯁꯨ ꯆꯞ ꯃꯥꯟꯅꯩꯗ ꯀꯣꯛꯐꯥꯎ ꯆꯤꯛꯇꯦꯗ ꯅꯝꯐꯨꯠ ꯆꯥꯕꯗꯨꯗ꯫
ꯎꯝ ꯃꯥꯂꯦ ꯌꯥꯝꯊꯤ ꯃꯥꯂꯦ꯫
ꯆꯝꯐꯨꯠꯄꯨ ꯆꯥꯔꯤ ꯀꯩꯅꯣ ꯌꯥꯝ ꯍꯛꯆꯥꯡ ꯐꯔꯦ ꯀꯩꯅꯣ ꯍꯛꯆꯥꯡ꯫ ꯏꯁꯀꯤꯟꯁꯨ ꯐꯔꯅꯤ꯫ ꯂꯩꯅꯥ ꯇꯤꯅꯣꯁꯨ ꯂꯩꯔꯔꯣꯏ ꯄꯩꯁꯥꯁꯨ ꯇꯤꯡꯗ꯭ꯔꯦ꯫ ꯄꯩꯁꯥꯁꯦ ꯌꯥꯝ ꯇꯥꯅꯤꯡꯉꯥꯏ ꯂꯩꯇ꯭ꯔꯦ ꯄꯩꯁꯥ ꯆꯪꯗ꯭ꯔꯗꯤ ꯂꯩ꯫